ꯍꯜꯂꯣ ꯍꯜꯂꯣ ꯍꯜꯂꯣ ꯑꯁ ꯀꯩꯅꯣꯅꯦ ꯀꯨꯏꯔꯦꯗ
ꯀꯨꯢꯔꯦꯍꯦ ꯋꯥꯔꯤ ꯁꯥꯟꯅꯗꯕ
ꯑꯁ ꯀꯩꯅꯣ ꯅꯪꯗꯤ ꯌꯥꯏꯅꯦ ꯑꯩꯗꯤ ꯌꯥꯗꯦꯅꯦ ꯀꯔꯤꯅꯣ
ꯏꯁ ꯌꯥꯗꯦ ꯑꯩꯒꯤꯁꯨ ꯃꯥꯡꯈ꯭ꯔꯦ ꯑꯃ ꯑꯃꯨꯛ
ꯃꯥꯡꯈ꯭ꯔꯦ
ꯎꯝ
ꯀꯩꯒꯤ
ꯈꯪꯗꯦꯅ ꯑꯩꯁꯨ
ꯕꯦꯔꯥꯅꯦ
ꯆꯔꯁ ꯆꯠꯇꯕ꯭ꯔꯣ ꯀꯔꯤꯒꯤ ꯇꯨꯝꯃꯒ ꯂꯩꯕ꯭ꯔꯣ
ꯑꯁ ꯀꯗꯥꯏ ꯉꯝꯗꯦ ꯉꯔꯥꯡ ꯂꯧ ꯆꯠꯄꯒꯤ ꯁꯤꯒꯦ ꯇꯧꯏ ꯋꯥꯃꯟꯗꯅ ꯍꯧꯒꯠꯇꯔꯦ
ꯀꯌꯥꯃꯨꯛꯁꯨ ꯋꯥꯕ꯭ꯔꯅꯦ ꯅꯣꯏꯒꯤ ꯊꯕꯛꯇꯣ
ꯁꯤꯌꯥꯍ ꯑꯥ ꯍꯥꯏ ꯀꯅꯥꯗꯦ ꯌꯦꯡ ꯂꯥꯛꯑꯣ
ꯍꯥꯏꯔꯗꯤ ꯈꯪꯅꯤꯗ
ꯈꯪꯂꯣꯢꯗ ꯅꯣꯏ ꯅꯣꯏ ꯁꯨꯔꯛꯇꯕ ꯊꯕꯛꯅꯤꯗ
ꯂꯧ ꯆꯠꯄꯕꯨ ꯌꯥꯝ ꯋꯥꯕ꯭ꯔꯥꯅꯦ
ꯂꯧꯕꯨꯛ ꯆꯠꯄꯕꯨ ꯌꯥꯝꯅ ꯋꯥꯕꯅꯦ
ꯑꯩꯈꯣꯏꯁꯨ ꯆꯠꯂꯦ
ꯑꯥ ꯎꯝ ꯎꯝ ꯆꯠꯂꯝꯅꯤ ꯆꯠꯂꯝꯅꯤ
ꯎꯝ ꯇꯟꯕꯒꯤꯔꯥ ꯈꯪꯗꯦ ꯑꯩꯈꯣꯏꯅ
ꯎꯝ ꯀꯨꯃꯥꯏ ꯀꯨꯃꯥꯏꯅ ꯇꯧꯔꯤꯒꯦ ꯍꯟꯗꯛꯇꯤ
ꯀꯔꯤꯁꯨ ꯇꯧꯗꯦꯗ
ꯑꯥ ꯑꯗꯨꯅꯦ
ꯅꯍꯥꯟ ꯇꯧꯕꯒꯨꯝꯅ ꯑꯗꯨꯝ ꯂꯩꯌꯦ
ꯀꯨꯝꯁꯤ ꯊꯥꯗꯤ ꯗꯨꯝꯃꯥꯏꯅ ꯂꯥꯩꯈ꯭ꯔꯅꯤꯗ
ꯉꯥꯏꯍꯥꯛ ꯂꯩꯔꯒ ꯍꯩꯅꯧ ꯍꯨꯔꯥꯟꯕ ꯆꯠꯄꯒꯨꯝꯕ
ꯉꯥꯁꯥꯢ ꯍꯨꯔꯥꯟꯕ ꯑꯩꯈꯣꯢ ꯆꯠꯇꯦꯀꯣ
ꯍꯥ ꯍꯥ ꯃꯥꯜꯂꯦꯀꯣ ꯔꯥꯁꯤꯁꯤꯡꯗꯣ
ꯑꯩꯈꯣꯏꯁꯦ ꯍꯨꯔꯥꯟꯕ ꯃꯤ ꯅꯠꯇꯦꯀꯣ ꯌꯥꯝ ꯆꯝꯅ ꯍꯤꯡꯖꯕꯅꯦ
ꯎꯝ ꯑꯣꯏꯔꯝꯅꯤ
ꯍꯨꯔꯥꯟꯕ ꯍꯥꯏꯕꯁꯦ ꯀꯔꯤꯅꯣ ꯍꯥꯢꯕ ꯈꯪꯗꯦ ꯑꯩꯈꯣꯢ
ꯏꯆꯝ ꯆꯝꯕ ꯍꯨꯔꯥꯟꯕ ꯖꯥꯠꯇꯨꯔꯣ
ꯍꯨꯔꯥꯟꯕ ꯍꯨꯔꯥꯟꯕ ꯆꯠꯇꯦꯗ ꯑꯩꯈꯣꯏꯗꯤ
ꯍꯨꯔꯥꯟꯕ ꯃꯈꯜ ꯌꯥꯝꯃꯦ ꯑꯗꯨꯒꯤꯅꯤꯗ ꯍꯥꯏꯁꯦ
ꯍꯨꯔꯥꯟꯕꯁꯦ ꯀꯔꯤꯅꯣ ꯍꯥꯏꯕꯁꯦ ꯈꯪꯗꯦ ꯀꯃꯥꯏꯅ ꯍꯨꯔꯥꯟꯒꯗꯕꯅꯣ
ꯎꯝ ꯎꯝ
ꯁꯠꯇ ꯆꯔ
ꯑꯣ ꯑꯁ ꯑ ꯍꯟꯗꯛ ꯗꯨꯔꯥꯟ ꯀꯞꯁꯦ ꯐꯖꯒꯅꯤ ꯍꯥꯏ ꯑ
ꯎꯝ ꯄꯤꯛꯆꯔ ꯊꯣꯛꯈ꯭ꯔꯦ ꯅꯥꯔꯦꯟꯗ ꯑꯩꯈꯣꯏꯒꯤꯁꯨ
ꯑꯩꯁꯨꯦ ꯇꯤꯛꯀꯦꯠ ꯂꯩꯕꯤꯌꯨꯀꯣ ꯅꯪ ꯂꯩꯔꯗꯤ ꯂꯩꯕ ꯆꯠꯂꯗꯤ ꯍꯥꯏꯕꯅꯦ
ꯇꯤꯀꯦꯠ ꯂꯧꯔꯣꯏ ꯍꯥꯏꯕꯅꯦ
ꯍꯩꯄ ꯗꯤ ꯑꯩ ꯆꯩ ꯆꯥꯅꯤ
ꯎꯝ ꯔꯦꯡꯗꯥꯏꯗ ꯌꯥꯎꯕ ꯅꯨꯄꯥꯒꯤ ꯏꯁꯇꯦꯇꯁ ꯊꯥꯒꯠꯄ ꯑꯣ ꯇꯤꯀꯦꯗꯤ ꯀꯌꯥ ꯀꯌꯥꯒꯨꯝꯕ ꯂꯥꯎ ꯅꯠꯇꯦ ꯑꯁꯦꯡꯕꯅꯦ ꯍꯥꯡꯕ ꯃꯇꯝꯗ ꯃꯥꯅ ꯐ꯭ꯔꯤꯅꯦ ꯍꯥꯏꯕꯒꯤꯅꯦ
ꯊꯥꯖꯗꯦꯕ
ꯑꯗꯣ ꯃꯣꯏ ꯁꯅꯕ ꯅꯨꯃꯤꯠꯀꯨꯝꯕꯗꯣ ꯈꯛꯇ ꯐ꯭ꯔꯤ ꯑꯣꯏꯕꯒꯤꯔ
ꯀꯥꯟꯗꯤ ꯀꯣ ꯃꯣꯏꯅ ꯀꯩꯅꯣ ꯇ
ꯑꯗꯨ ꯅꯍꯥꯟ ꯁꯟꯅꯕ ꯃꯇꯝꯗꯁꯨ ꯅꯣꯏꯅ ꯄꯥꯏꯕ ꯃꯣꯏꯅ ꯄꯥꯏꯕ ꯃꯇꯝꯗꯨꯗꯤ ꯑꯗꯨꯝ ꯐ꯭ꯔꯤꯗ ꯆꯪꯍꯜꯜꯂꯤꯩꯅꯥ
ꯂꯩꯅ ꯑꯗꯣ ꯃꯣꯏꯅ ꯀꯩꯅꯣ ꯍꯥꯏꯅꯕ ꯂꯩꯅꯀꯣ ꯀꯩꯅꯣ ꯑꯁꯤꯒꯤ ꯒ꯭ꯔꯨꯞꯁ ꯏꯁꯇꯦꯖꯀꯤꯗꯤ ꯑꯩꯈꯣꯏꯅ ꯑꯩꯈꯣꯏꯅ ꯄꯥꯏꯔꯒꯦ ꯑꯩꯈꯣꯏꯅ ꯑꯣꯔꯒꯅꯥꯏꯁ ꯇꯧꯔꯒꯦ ꯍꯥꯏꯗꯤ ꯌꯥꯕꯀꯣ ꯌꯥꯏꯅ ꯑꯗꯣ ꯌꯥꯅꯗ꯭ꯔꯗꯤ ꯅꯍꯥꯟꯁꯨ ꯇꯧꯋꯤ ꯔꯤꯡꯗꯥꯏ ꯇꯧꯔ ꯀꯥꯟꯗꯗꯤ ꯄꯩꯁꯥ ꯂꯧꯅꯤ ꯑꯗꯨꯒ ꯆ ꯀꯩꯅꯣꯅ ꯀ꯭ꯂꯥꯁ ꯍꯥꯑꯦ ꯇꯔꯥꯎꯅ ꯇꯧꯔꯀꯥꯟꯗ ꯄꯩꯁꯥ ꯂꯧꯋꯦꯗꯅ
ꯎꯝ
ꯑꯗꯨꯅꯦꯕ ꯔꯤꯡꯗꯥꯏꯅ ꯒ꯭ꯔꯨꯞ ꯇꯦꯁꯇ ꯇꯧꯔꯗꯤ ꯐꯥꯕꯀꯣ ꯑꯗꯨ ꯅꯠꯇ꯭ꯔꯗꯤ
ꯑꯩꯅ ꯈꯟꯕꯗꯤ ꯃꯣꯏ ꯁꯥꯟꯅꯕ ꯅꯨꯃꯤꯠꯇꯤ ꯐ꯭ꯔꯤꯗ ꯆꯪꯍꯟꯒꯦꯔꯥꯅ ꯈꯟꯕ ꯑꯗꯣ ꯑꯁꯦꯡꯕꯅꯦ ꯃꯣꯏꯒꯤ ꯔꯦꯡꯗꯥꯏꯗ ꯌꯥꯎꯕ ꯅꯨꯞ ꯄꯥꯒꯤ ꯏꯁꯇꯦꯇꯥꯁ ꯊꯥꯕꯒꯤ ꯑꯩ ꯍꯪꯕꯅꯦꯕ ꯇꯤꯀꯦꯠꯗꯤ ꯀꯌꯥ ꯀꯌꯥꯒꯨꯝꯕ ꯂꯧꯒꯅꯤꯅ ꯍꯡꯕ ꯃꯇꯝꯗ ꯃꯥꯅ
ꯀꯔꯤꯕ ꯅꯠꯇꯦ ꯃꯥꯒꯤ ꯅꯝꯕꯔꯁꯨ ꯂꯩ ꯑꯗꯨ ꯑꯣꯏꯔꯁꯨ ꯍꯡꯗꯦ ꯑꯁꯤ ꯗꯣꯂꯦꯝ ꯏꯟꯄꯨꯏ ꯅꯨꯄꯥꯗꯣ
ꯅꯍꯥꯟꯗꯒꯤ ꯈꯪꯅꯈ꯭ꯔꯦꯗ ꯃꯣꯏꯕꯨꯗꯤ
ꯇꯤꯛ ꯀꯦꯠ ꯂꯧꯕ ꯐꯥꯎ ꯃꯤ ꯆꯤꯂꯤꯉꯩꯁꯤ ꯂꯧꯗ꯭ꯔꯗꯤ ꯌꯦꯡꯕ ꯐꯪꯗ꯭ꯔꯦ ꯉꯟꯅ ꯂꯥꯛ
ꯍꯣꯏ ꯑꯈꯣꯏꯒꯨꯝꯕ ꯁꯅꯥꯔꯗꯤ ꯃꯤ ꯄꯥꯛ ꯌꯥꯎꯅꯤꯡ ꯌꯥꯝꯅꯤꯡꯉꯥꯏ ꯂꯩ ꯈꯟꯗꯦꯗ ꯑꯩꯗꯤ
ꯁꯤ ꯑ ꯍꯥꯏꯕꯗꯤ ꯃꯅꯤꯄꯨꯔ ꯏꯝꯐꯥꯜ ꯗꯔꯕꯤ ꯇꯥꯔꯛꯀꯅꯤꯅ ꯅꯤꯔꯣꯀꯥꯒ ꯔꯤꯡꯗꯥꯏ ꯇꯥꯔꯣ ꯑꯗꯨ ꯑꯣꯏꯔꯗꯤ ꯅꯦꯔꯣꯀꯥꯒꯤ ꯂꯣꯏ ꯂꯥꯛꯀꯅꯤ ꯇ꯭ꯔꯥꯎ ꯇꯥꯔꯣ ꯂꯥꯛꯑꯅꯤ ꯏꯟꯗꯤꯌꯥꯟ ꯅꯦꯚꯤꯒꯤꯗꯤ ꯌꯥꯝ ꯂꯥꯛꯔꯣꯏꯕ ꯎꯝ
ꯑꯗꯨ ꯑꯅꯤꯗꯨꯗꯤ ꯂꯥꯛꯀꯅꯦꯕ ꯁꯣꯏꯗꯕꯤ
ꯑꯩꯈꯣꯏꯗꯗꯤ ꯑꯩꯈꯣꯏꯒꯤꯗꯤ ꯊꯥꯖꯗꯦꯗ ꯑꯩꯗꯤ ꯉꯝꯅꯤꯉꯥꯏ ꯃꯥꯟꯗꯦ
ꯐꯥꯠꯇ꯭ꯔꯁꯨ ꯐꯖꯥꯕꯅꯤꯗ ꯃꯑꯣꯡꯗꯣ ꯈꯜꯂꯣ ꯈꯜꯂꯣ ꯅꯍꯥꯟꯁꯨ ꯃꯤ ꯈꯨꯠꯌꯥꯝꯗꯣ
ꯃꯤ ꯌꯥꯝꯃꯦ ꯍꯥꯏ
ꯇꯤꯛꯀꯦꯠ ꯇꯤꯛꯀꯦꯠ ꯂꯧꯕ ꯐꯥꯎ ꯃꯤ ꯆꯟꯅꯥ ꯆꯪꯕ ꯀꯣꯟꯅꯗꯕꯗꯨꯕꯨ
ꯎꯝ ꯅꯍꯥꯟꯗꯤ ꯅꯍꯥꯟꯅꯦ ꯅꯪ
ꯑꯩꯁ ꯍꯟꯗꯛꯅ ꯑꯃꯨꯛ ꯍꯦꯜꯂꯛꯀꯅꯤ ꯌꯦꯡꯉꯣ
ꯌꯦꯡꯔꯛ
ꯗꯦꯠ ꯀꯌꯥꯗ ꯍꯧꯅꯤ ꯍꯥꯏꯕ꯭ꯔꯣ
ꯈꯪꯗꯦꯗ ꯎꯗꯦ ꯑꯩꯁꯨ
ꯑꯣꯄꯦꯟꯅꯤꯡ ꯃꯦꯆꯇꯣ ꯀꯅꯥ ꯀꯅꯥ ꯇꯥꯕ꯭ꯔꯀꯣ
ꯈꯪꯗꯦ
ꯔꯦꯡꯗꯥꯏ ꯇꯥꯕ ꯃꯥꯜꯂꯦ
ꯅꯪꯒꯤ ꯐꯤꯛꯆꯔꯗꯣ ꯍꯥꯏꯕꯅꯤꯗ
ꯎꯝ ꯑꯩꯗꯤ ꯔꯦꯡꯗꯥꯏꯒꯤ ꯈꯛꯇꯅꯦ ꯎꯕ
ꯗꯦꯠ ꯊꯥꯔꯇꯤ ꯅꯠꯇ꯭ꯔꯣ ꯔꯦꯡꯗꯥꯏꯒꯤꯗꯣ
ꯈꯪꯗꯦ ꯃꯣꯏꯒꯤ ꯄꯦꯖꯇ ꯑꯃꯨꯛ ꯌꯦꯡꯕ ꯆꯠꯂꯣ ꯑꯩ ꯔꯦꯡꯗꯥꯏꯒꯤ ꯃꯤ ꯅꯠꯇꯦ
ꯑꯁ ꯌꯥꯝ ꯐꯥꯗꯦꯍꯦ ꯃꯁꯤ ꯑꯉꯥꯡꯁꯦ ꯃꯁꯤ ꯃꯦꯁꯤꯁꯦ
ꯑꯩ ꯑꯦ ꯑꯩ ꯔꯦꯡꯗꯥꯏꯗꯁꯨ ꯁꯅꯥꯗꯦ ꯔꯦꯡꯗꯥꯏꯒꯤ ꯃꯤꯁꯨ ꯅꯠ ꯇꯦ ꯃꯣꯏ ꯏꯟꯁꯇꯥꯒ꯭ꯔꯥꯝ ꯄꯦꯖꯇ ꯌꯦꯡꯕ ꯆꯠꯂꯣ ꯑꯩ ꯈꯪꯗꯦꯀꯣ
ꯑꯁ ꯅꯣꯡꯅꯦ ꯅꯣꯏ ꯔꯁꯤꯗꯤ ꯌꯥꯝ ꯌꯥꯎꯋꯦꯍꯦ ꯁꯤ ꯑꯉꯥꯡꯁꯦ
ꯎꯝ
ꯉꯥꯡꯅ ꯁꯛꯅꯕ ꯌꯥꯝꯅ ꯅꯨꯡꯉꯥꯏ ꯑꯩꯍꯥ
ꯇꯠꯇꯕ꯭ꯔꯣ ꯑꯣ ꯆꯥꯠꯇꯦ ꯍꯥꯏꯌꯦ ꯍꯣꯏ ꯆꯨꯝꯕꯔꯣ
ꯀꯔꯤꯒꯤꯔꯣ ꯀꯔꯤꯔꯣ
ꯍꯧꯖꯤꯛ ꯐꯥꯎ ꯇꯣꯝꯕꯔ
ꯇꯨꯝꯃꯤꯌꯦ ꯉꯁꯤꯈꯛꯇꯅꯤ ꯀꯣ ꯑꯩ ꯌꯥꯍꯧ ꯈꯔ ꯊꯦꯡꯕꯀꯣ ꯉꯁꯤ ꯈꯛꯇꯪ ꯉꯁꯤ ꯈꯛꯇꯪ ꯉꯟꯅ ꯍꯧꯒꯠꯔꯒ
ꯉꯟꯅ ꯍꯧꯒꯠꯂꯦꯗ ꯍꯟꯗꯛꯇꯤ ꯅꯨꯡꯇꯤꯒꯤ
ꯎꯝ ꯎꯝ ꯊꯕꯛ ꯁꯨꯗꯨꯏ ꯁꯤꯡꯅꯤꯅꯀꯣ ꯉꯟꯅ ꯍꯧꯒꯠ ꯇꯥꯕ
ꯊꯕꯛ ꯁꯨꯔꯗꯤ ꯍꯦꯟꯅ ꯉꯟꯅ ꯍꯧꯒꯠꯀꯅꯤ ꯑꯁꯤ
ꯁꯦꯁ
ꯊꯦꯡꯕꯒꯤ ꯊꯥꯕꯛꯅ ꯅꯪꯅꯤꯡꯉꯥꯏ ꯊꯦꯡ ꯑ ꯊꯦꯡ ꯑ ꯉꯟꯅ ꯍꯧꯒꯄꯅꯤ ꯀꯔꯤꯔꯣ
ꯎꯝ ꯎꯝ ꯍꯧꯒꯠꯀꯅꯤ ꯍꯧꯒꯠꯀꯅꯤ
ꯈꯪ ꯈꯪꯗ꯭ꯔꯗꯤꯀꯣ
ꯉꯁꯤꯗꯤ ꯆꯥꯖꯔ ꯑꯁ
ꯍꯥꯏꯕꯗꯣ ꯍꯣꯏ ꯍꯣꯏ ꯆꯨꯝꯃꯦ ꯆꯨꯝꯃꯦ ꯂꯥꯎꯕ ꯍꯥꯏꯌꯣ ꯈꯪꯁꯨ ꯈꯥꯡꯗꯅ
ꯍꯣꯏ ꯍꯣꯏ ꯆꯨꯝꯃꯦ ꯆꯨꯝꯃꯦ ꯑꯕꯣꯛ ꯉꯥꯎꯔꯣ ꯅꯇꯣꯝꯇ ꯈꯨꯝꯔꯤꯗꯨꯕꯨ ꯑꯁ
ꯅꯪ ꯅꯪ ꯍꯥꯟꯅ ꯍꯪꯈ꯭ꯔꯦꯅ ꯑꯆꯥ ꯆꯠꯀꯦꯔꯣꯅꯣ
ꯎꯝ ꯆꯠꯂꯣ ꯆꯠꯂꯣ ꯄꯥꯕ ꯌꯥꯎꯋꯦꯍꯦ
ꯄꯥꯞ ꯀꯣꯛꯊꯣꯛꯂꯨꯔꯣ
ꯉꯁꯤꯗꯤ ꯆꯠꯂꯣꯏ
ꯎꯝ
ꯅꯦꯛꯁ ꯁꯟꯗꯦ ꯅꯠꯇ꯭ꯔꯗꯤ ꯅꯦꯛꯁ ꯅꯦꯛꯁ ꯌꯦꯡꯕ ꯇꯥꯔꯦ ꯆꯠꯄ
ꯑꯁ ꯅꯣꯏꯗꯤ ꯊꯥ ꯀꯔꯤ ꯀꯔꯤ ꯊꯕꯛꯔꯣ
ꯗꯕꯥꯥꯛꯂꯩꯗ ꯁꯟꯗꯦꯗ
ꯀꯔꯤ ꯊꯕꯛꯔꯣ ꯁꯟꯗꯦꯗ ꯊꯛꯅꯤ ꯊꯕꯛ ꯇꯧꯅꯗꯦꯀꯣ
ꯑꯩꯈꫭꯏꯗꯤ ꯁꯟꯗꯦꯗ ꯈꯥꯛ ꯂꯥꯎꯕꯒꯤꯀꯣ ꯊꯕꯥꯛꯇꯣ ꯍꯣꯏꯁꯦ ꯐ꯭ꯔꯤꯗꯗꯤ ꯂꯩꯅꯤꯡꯗꯕ ꯑꯗꯨꯒꯤ ꯁꯟꯗꯦꯒꯤ ꯊꯕꯛ ꯆꯠꯄ
ꯑꯁ ꯑꯗꯨꯒꯤ ꯁꯟꯗꯦꯗ ꯊꯕꯛ ꯆꯕꯒꯤ ꯄꯥꯞꯇꯣ ꯀꯣꯛꯊꯣꯛ ꯀꯣꯛꯎꯔꯣ
ꯅꯩꯀꯥꯂꯣꯝ ꯑꯁ ꯑꯌꯨꯛ ꯉꯟꯇꯥ ꯍꯧꯒꯠꯂꯒ ꯁꯤ ꯅꯩꯀꯥꯂꯣꯝꯒꯤ ꯆꯔꯆꯇ ꯀꯥꯔꯒ ꯂꯣ ꯂꯥꯛꯄꯤꯅꯤꯗ ꯑꯚꯤ
ꯑꯁ ꯑꯁ ꯑꯁ ꯑꯁ ꯑꯁ ꯃꯆꯤꯟ ꯀꯨꯊꯤꯁꯤꯗꯤꯀꯣ ꯃꯆꯤꯟ ꯀꯊꯤꯁꯤꯗꯤ ꯁꯤꯕꯨ ꯃꯤꯔꯣꯔꯕ ꯑꯁꯤꯁꯦ
ꯑꯌꯨꯛ ꯉꯥꯟꯇ ꯍꯧꯒꯠꯂꯒ
ꯎꯝ ꯎꯝ ꯑꯌꯨꯛ ꯉꯥꯟꯇ
ꯈꯣꯏꯁꯦ ꯐꯥꯒꯤ ꯃꯥꯟꯕ꯭ꯔꯣ
ꯑ ꯐꯒꯤ ꯅꯠꯇꯦ ꯑꯁꯦꯡꯕꯅꯦ ꯅꯣꯏꯁꯦ ꯅꯣꯏꯕꯨ ꯀꯅꯥꯅ ꯐꯥꯒꯤꯅꯦ ꯍꯥꯏꯈꯔꯕ꯭ꯔꯣ
ꯇꯧꯒꯦ ꯍꯥꯏꯔꯗꯤ ꯇꯧꯎꯕ ꯉꯝꯕ ꯃꯤꯅꯦ ꯁꯦꯁ
ꯑꯦꯁ ꯇꯧꯕ ꯌꯥꯏ ꯄꯨꯡꯇꯧ ꯇꯧꯅꯨꯀꯣ ꯕꯦꯔꯥ ꯀꯥꯅꯤꯀꯣ
ꯑꯁꯤ ꯂꯥꯏꯔꯕ ꯋꯥ꯭ꯔꯜꯗ ꯍꯣꯏꯒꯨꯝꯅ ꯂꯥꯁꯇ ꯕꯤꯔꯥ ꯀꯥꯏꯍꯦ
ꯎꯝ ꯇꯧꯕ ꯌꯥꯏꯅ ꯄꯡꯇꯧ ꯇꯧꯅꯨꯀꯣ ꯀꯤꯀꯣ ꯑꯩꯗꯤ
ꯑꯩꯁꯨ ꯈꯪꯉꯦꯗ ꯁꯤ ꯐꯥꯏꯌꯦ ꯐꯥꯗꯦ ꯍꯥꯏꯕꯗꯣ ꯝꯔꯛ ꯃꯥꯔꯛꯇꯗꯤ ꯐꯗꯦ ꯍꯥꯏꯔꯁꯨ ꯈꯔ ꯇꯧꯕꯀꯣ
ꯎꯝ
ꯌꯥꯝꯗꯤ ꯇꯧꯗꯦ ꯈꯔ ꯈꯤꯇꯪ ꯈꯛꯇꯪ
ꯑꯡ ꯑꯡ
ꯆꯥꯛ ꯆꯥꯈ꯭ꯔꯕ꯭ꯔꯣ
ꯀꯗꯥꯏꯅꯣ ꯍꯧꯒꯠꯇ꯭ꯔꯤ ꯑꯩꯈꯣꯏ ꯍꯧꯖꯤꯛꯇ ꯉꯥꯏꯔꯤ ꯆꯥꯔ꯭ꯖ ꯂꯣꯏꯔ ꯂꯥꯛꯄ ꯑꯩꯈꯣꯏ ꯃꯤꯁꯤꯡ
ꯑ ꯑꯦ ꯌꯥꯝ ꯉꯜꯂꯦꯅ
ꯉꯅ ꯀꯥꯏꯌꯦ ꯑꯩꯈꯣꯏꯗꯤ ꯁꯝꯃꯔꯅꯤꯅ
ꯑꯗꯨ ꯑꯣꯏꯔꯁꯨ
ꯑꯌꯨꯛ ꯉꯟꯅ ꯀꯥꯏꯑꯦ ꯑꯩꯈꯣꯏꯗꯤ
ꯅꯣꯏ ꯌꯨꯝꯗꯤ ꯆꯔ꯭ꯆ ꯀꯥꯕꯗ ꯆꯥꯛ ꯍꯦꯟꯁꯥꯡ ꯊꯣꯡꯕ ꯂꯣꯏꯔꯒ ꯀꯥꯕ꯭ꯔꯥ ꯍꯜꯂꯛ ꯇꯟꯕꯅ ꯑꯃꯨꯛ ꯊꯣꯡꯕ꯭ꯔꯥ
ꯆꯥꯛꯇꯣ ꯊꯣꯡꯕ ꯂꯣꯏꯌꯦ ꯑꯗꯣ ꯌꯦꯟꯁꯥꯡꯗꯨꯗꯤ ꯊꯣꯡꯉꯨꯅꯤ
ꯑꯣ ꯃꯤ ꯈꯔꯒꯤ ꯌꯨꯝꯗꯤ ꯆꯥꯛ ꯆꯥꯗꯕꯤꯗ ꯍꯥꯟꯅ ꯀꯥꯒꯅꯤ ꯑꯗꯨꯒ ꯂꯣꯏꯔꯀꯥꯟꯗ ꯑꯃꯨꯛ ꯊꯣꯡꯕ ꯑꯗꯨꯒꯨꯝꯕꯁꯨ ꯂꯩꯕꯒꯤ ꯍꯪꯕꯅꯤꯗ ꯑꯩꯈꯣꯏꯗꯤ ꯆꯥꯛ ꯊꯣꯡꯕ ꯂꯣꯏꯔꯒ ꯑꯗꯨꯝ ꯀꯥꯕꯅꯦ
ꯑ
ꯑꯈꯣꯏꯒꯤ ꯌꯨꯝꯗꯤ
ꯑꯩꯁ ꯅꯣꯏꯁꯦ ꯈꯨꯟꯗ ꯆꯠꯄ ꯐꯪꯉꯥꯔꯣꯏꯀꯣ ꯍꯟꯗꯛ ꯆꯍꯤ ꯑꯦ ꯑꯁ
ꯁꯤꯁ ꯀꯃꯥꯏꯅ ꯅꯨꯡꯇꯤꯒꯤ ꯑꯩꯈꯣꯏ ꯒꯥꯔꯤ ꯆꯠꯂꯦꯅ
ꯆꯠꯄ ꯌꯥꯗ꯭ꯔꯤꯗꯨꯗꯤ ꯒꯥꯔꯤ ꯂꯝꯕꯤ ꯊꯤꯡꯉꯤꯗꯨꯗꯤ ꯑꯣ
ꯉꯔꯥꯡꯁꯨ ꯏꯃꯥꯟꯅꯕ ꯑꯃ ꯂꯥꯛꯑꯦ ꯈꯨꯟꯗꯒꯤ
ꯑꯥ ꯑꯥ
ꯌꯥꯝ ꯐꯩꯅꯦ
ꯎꯝ ꯆꯠꯅꯤꯡꯗꯦ
ꯈꯪꯕꯤꯔꯕ ꯎꯝ ꯫
ꯆꯠꯅꯤꯡꯉꯗꯤ ꯆꯠꯄ ꯌꯥꯏꯌꯦꯗꯥ ꯑꯩꯈꯣꯏꯁꯨ
ꯎꯝ ꯆꯠꯇꯅꯕ ꯑꯃꯨꯛꯀ ꯃꯥꯡꯗꯅꯕꯣ ꯐꯥꯈ꯭ꯔꯦ ꯈꯣꯠꯂꯦꯒ ꯇꯧꯔꯛꯇꯅꯀꯣ
ꯗꯨꯃꯥꯏꯟ ꯇꯧꯔꯦꯗ ꯈꯣꯏꯕꯨꯗꯤ ꯀꯤꯒꯅꯤ ꯌꯦꯡꯕꯗ
ꯑꯁ-ꯑꯁ-ꯑꯁ-ꯑꯁ ꯍꯣꯏ ꯎꯝ-ꯎꯝ ꯌꯦꯡꯕꯗ ꯁꯤꯠꯇꯕꯀꯣ ꯑꯗꯨꯒꯤ ꯑꯣꯏꯅꯤꯃꯨꯛꯀꯥ
ꯎꯝ ꯀꯥꯏꯗꯦ ꯃꯣꯏꯒꯤ ꯃꯤꯠꯇ ꯑꯗꯨꯃꯥꯏ ꯇꯧꯔꯗꯤ ꯐꯒꯗꯕ ꯍꯦꯟꯅ꯫
ꯑꯥꯏꯁ
ꯁꯤꯡꯕꯒꯤꯅꯦ
ꯑ
ꯐ꯭ꯔꯤꯗ ꯆꯠꯄ ꯌꯥꯏꯅ ꯑꯩꯈꯣꯏ ꯆꯠꯅꯤꯡꯕ꯫
ꯀꯅꯥꯗꯦ ꯁꯤꯗꯤ ꯇꯣꯡꯗꯦꯗ ꯀꯥꯏꯅꯒꯣ ꯊꯗꯣꯛꯈꯔ꯭ꯁꯤꯗꯥ ꯀꯥꯏ
ꯅꯪꯁꯦ ꯑꯥꯌꯣ
ꯑꯩꯁꯦ ꯀꯔꯤꯔꯣ꯫
ꯍꯥꯏꯔꯣꯏ ꯌꯥꯔꯦ
ꯑꯩꯁꯤ ꯃꯤ ꯌꯥꯝꯎ
ꯅꯣꯏ ꯅꯣꯏꯔꯣꯅꯦꯜꯗꯣꯕꯨ ꯍꯥꯏꯔꯣꯏ ꯍꯥꯏꯔꯣꯏ
ꯇꯧꯇꯔ꯭